ꯑ ꯑꯆꯦ
ꯍꯥꯎ
ꯀꯩꯅꯣ ꯑꯩꯈꯣꯏꯒꯤ ꯃꯦꯘꯂꯌꯥꯒꯤ ꯇꯨꯔꯗꯣ
ꯑꯥ
ꯑꯗꯨꯗꯣ ꯗꯦꯠ ꯀꯟꯐꯥꯔꯝ ꯑꯣꯏꯔꯦ
ꯑꯣ ꯍꯦꯃꯥ ꯑꯩꯗꯤ ꯅꯍꯥꯟꯒꯤ ꯕꯥꯕ ꯇꯥꯗꯦ ꯑꯗꯨ ꯑꯩꯒꯤ ꯐꯣꯟꯒꯤ ꯕꯦꯂꯦꯟꯁꯁꯨ ꯍꯥꯞꯄ ꯎꯗ꯭ꯔꯦ ꯑꯗꯨꯅ ꯀꯅꯥꯝꯇ ꯄꯥꯎ ꯐꯥꯎꯅꯔꯨꯗ꯭ꯔꯕꯅꯤꯅꯦ ꯑꯗꯣ ꯀꯃꯥꯏ ꯀꯃꯥꯏ ꯇꯧꯔꯕ
ꯑ ꯆꯠꯄꯗꯣ ꯃꯈꯥꯗ ꯆꯠꯄꯗꯤ ꯅꯨꯃꯤꯠꯇꯣ ꯈꯔ ꯁꯥꯡꯇꯣꯛꯅꯦ ꯑꯗꯨꯅ ꯑ ꯐ꯭ꯂꯥꯏꯠ ꯑꯣꯏꯅ ꯆꯠꯂꯦ ꯐꯖꯅ ꯍꯥꯏꯌꯦ ꯐ꯭ꯂꯥꯏꯠꯇ
ꯑꯣ ꯑꯗꯨꯗꯤ ꯐ꯭ꯂꯥꯏꯠꯇ ꯆꯠꯦ ꯑꯥ ꯄꯩꯁꯥꯗꯤ ꯈꯔ ꯑꯗꯨꯝ ꯌꯥꯝꯃꯅꯤ ꯑꯥ
ꯆꯠꯀꯗꯧꯁꯤꯅ ꯍꯟꯗꯛꯀꯤ ꯗꯦꯠ ꯊꯥꯔꯇꯤꯗꯅꯦꯕꯀꯣ
ꯑꯥ
ꯇꯤꯀꯦꯠꯁꯦ ꯗꯦꯠ ꯇ꯭ꯋꯦꯟꯇꯤ ꯑꯗꯨꯗꯥꯏꯗ ꯀꯛꯁꯦꯅ ꯍꯥꯏꯕꯅꯦꯕ ꯃꯣꯏꯅ
ꯑꯥ
ꯑꯗꯣ ꯑꯩꯉꯣꯟꯗ ꯄꯩꯁꯥꯁꯦ ꯁꯨꯗ꯭ꯔꯦꯕ ꯄꯩꯁꯥ ꯈꯤꯇꯪ ꯄꯛꯄ ꯌꯥꯒꯗ꯭ꯔꯣ
ꯑꯦ ꯌꯥꯅꯤ ꯌꯥꯅꯤ ꯑꯩ ꯑꯗꯨꯝ ꯍꯥꯏꯔꯛꯀꯦ ꯍꯣꯔꯦꯟꯅ ꯑꯗꯨꯝ ꯍꯥꯏꯔꯛꯑꯣ ꯄꯩꯁꯥ ꯃꯁꯤꯡꯗꯣ
ꯎꯝ ꯀꯩꯅꯣ ꯇꯧꯅ ꯍꯥꯏꯌꯦ ꯎꯝ ꯇꯤꯀꯦꯠ ꯇꯤꯛꯀꯦꯠ ꯃꯃꯜꯗꯣ ꯇꯤꯛꯀꯦꯠꯀꯤ ꯃꯃꯜ ꯑꯗꯨꯅꯦ ꯑꯗꯒꯤ ꯑꯩꯈꯣꯏꯅ ꯂꯩꯗꯧꯕ ꯍꯣꯇꯦꯜꯗꯣ ꯑꯗꯣ ꯍ ꯍꯣ ꯇꯦꯜ ꯃꯐꯝꯗꯨꯅꯦ ꯑꯗꯨꯒꯤ ꯄꯨꯂꯞ ꯄꯨꯟꯖꯜꯂꯒ ꯇꯦꯟ ꯊꯥꯎꯖꯟ ꯁꯨꯃꯥꯏꯅ ꯆꯪꯅꯤꯅꯗꯤ ꯍꯥꯏꯌꯦꯦ
ꯑꯣ
ꯑꯂꯣ ꯑꯩꯉꯣꯟꯗ ꯍꯧꯖꯤꯛ ꯂꯩꯁꯦ ꯑꯩꯉꯣꯟꯗ ꯍꯧꯖꯤꯛ ꯐꯥꯏꯚ ꯀꯦꯃꯨꯛꯇꯪꯗꯤ ꯂꯩꯌꯦꯕꯀꯣ
ꯑꯥ
ꯑꯗꯣ ꯏꯆꯦꯅ ꯀꯩꯅꯣ ꯄꯤꯔꯛꯑꯣ ꯇꯦꯟ ꯑꯃ ꯄꯤꯔꯛꯑꯣ ꯑꯩ ꯐꯥꯏꯚꯇꯅ ꯑꯩꯒꯤ ꯈꯣꯔꯁꯥ ꯑꯣꯏꯔꯒꯦ ꯇꯧꯕ
ꯑꯥ ꯑꯥ ꯌꯥꯏ ꯌꯥꯏ ꯑꯗꯨꯝ ꯄꯤꯔꯛꯀꯦ ꯌꯥꯅꯤ ꯌꯥꯅꯤ ꯍꯥꯏꯗꯤ ꯑꯩꯒꯤ ꯇꯣꯂꯣꯞꯁꯨ ꯍꯥꯏꯗꯤ ꯊꯥ ꯑꯅꯤ ꯑꯍꯨꯝꯒꯤ ꯐꯪꯉꯨꯗ꯭ꯔꯒ ꯄꯨꯟꯅ ꯐꯪꯖꯜꯂꯛꯄꯒꯤ ꯍꯟꯗꯛꯁꯦ ꯑꯗꯨꯝ ꯄꯩꯁꯥ ꯅꯨꯡꯁꯥꯁꯦ ꯈꯔ ꯑꯗꯨꯝ ꯃꯔꯥꯡ ꯀꯥꯏ ꯑꯗꯨꯗꯨꯅ ꯑꯗꯨꯝ ꯀꯥꯞꯄꯛꯀꯦꯁꯦ ꯎ
ꯑꯗꯨ ꯇ ꯂꯒꯦꯁ ꯁꯤꯒꯤ ꯑꯃ ꯂꯩꯈꯤꯗꯗꯥꯏꯅꯦ
ꯑ ꯂꯩꯌꯦ ꯂꯩꯌꯦꯦ
ꯑꯗꯨ ꯂꯒꯦꯖꯇꯨꯃ ꯑꯩ ꯁꯤꯖꯤꯟꯅꯔꯒꯦꯕꯀꯣ
ꯑ ꯖꯤꯅ ꯔꯖꯤꯅ
ꯑꯁ ꯑꯩꯉꯣꯟꯗ ꯂꯩꯔꯤꯁꯦ ꯌꯥꯝ ꯄꯤꯛꯑꯦꯕ ꯄꯣꯠ ꯆꯜꯂꯔꯣꯏꯕ ꯑꯩꯅ ꯄꯨꯅꯤꯡꯉꯁꯤꯦ
ꯑꯥ
ꯑꯩ ꯑꯗꯨꯝ ꯁꯤ ꯃꯅꯥꯛꯁꯤ ꯌꯧ ꯍꯧ꯭ꯔꯤꯉꯩꯗ ꯑꯩ ꯂꯥꯛꯑꯒꯦꯕꯀꯣ ꯌꯨꯝꯗ
ꯑꯥ ꯅꯎꯂ ꯑꯣ
ꯑꯗꯨꯗꯨꯒ ꯑꯗꯨꯝ ꯄꯤꯔꯛꯑꯣꯕ
ꯑ ꯌꯥꯏ ꯌꯥꯏ ꯑꯗꯒꯤ ꯉ ꯉꯥꯎꯅ ꯑꯗꯨꯝ ꯍꯥꯏꯗꯤ ꯆꯥꯅꯤꯡꯕ ꯀꯩꯀꯩ ꯂꯩꯔꯒꯁꯨꯀꯣ ꯑꯗꯨꯝ ꯍꯥꯏꯗꯤ ꯅꯨꯃꯤꯠ ꯈꯔ ꯑꯗꯨꯝ ꯊꯝꯕ ꯌꯥꯕ ꯑꯗꯨꯒꯨꯝꯕ ꯂꯩꯔꯁꯨ ꯑꯗꯨꯝ ꯍꯥꯏꯔꯛꯑꯣ ꯍꯥꯏꯗꯤ ꯁꯦꯅ ꯑꯗꯨꯝ ꯁꯦꯝꯕꯤꯔꯛꯀꯦꯕ
ꯁꯕꯩꯗꯦ ꯑꯩꯗꯤꯦ ꯀꯝ ꯈꯜꯂꯣꯅ ꯗꯤ ꯍꯥꯟꯅꯗꯒꯤꯩꯁꯨ ꯑꯗꯨꯝ ꯆꯠꯂꯒ ꯆꯥꯛꯔꯛꯄꯅꯤꯅꯅꯦ ꯑꯩꯖꯀꯤꯦꯗꯤ ꯑꯗꯨꯝ ꯍꯩꯅꯔꯦꯕꯀꯣ ꯃꯣꯏꯒꯤ ꯑꯗꯨꯝ ꯀꯩꯅꯣꯗꯗꯤ ꯃꯦꯘꯂꯥꯗꯗꯤ ꯑꯗꯨꯝ ꯑꯩꯈꯣꯏ ꯃꯅꯤꯄꯨꯔꯒ ꯆꯤꯟꯖꯥꯛ ꯃꯥꯟꯅꯕꯅꯦꯕ
ꯎꯥ
ꯑꯗꯨꯅ ꯌꯥꯅꯤꯗꯨꯒꯤꯗꯤ ꯀꯩꯝꯇ ꯁꯦꯝꯃꯔꯣꯅ ꯑꯅꯦ ꯑꯩꯅ ꯍꯧꯖꯤꯛꯀꯤ ꯐꯥꯏꯚ ꯊꯥꯎꯖꯟ ꯍꯦꯜꯂꯛꯑꯣ ꯍꯥꯏꯕꯗꯣ
ꯑꯥ
ꯑꯗꯨꯗꯩ ꯑꯗꯨꯝ ꯁꯤꯖꯤꯟꯅꯔꯒꯦ ꯌꯥꯔꯦ ꯑꯩ ꯆꯥꯕꯒꯤꯗꯤ
ꯍꯣꯏ ꯌꯥꯏ ꯌꯥꯏ ꯍꯥꯏꯗꯤ ꯑ ꯑꯗꯨꯝ ꯅꯪꯅ ꯑꯥꯗ ꯂꯩꯔꯒꯁꯨ ꯍꯥꯏꯗꯤ ꯁꯨꯝ ꯅꯪꯅ ꯂꯩꯅꯤꯡ ꯈꯣꯠꯅꯤꯡꯕ ꯑꯗꯒꯤ ꯐꯔꯛ ꯇꯥꯕ ꯀꯩꯀꯥ ꯂꯩꯔꯁꯨ ꯑꯩꯉꯣꯟꯗ ꯑꯗꯨꯝ ꯍꯥꯏꯔꯛꯑꯣ ꯑꯩ ꯑꯗꯨꯝ ꯀꯥꯞꯄꯛꯀꯦꯕꯀꯣ ꯎꯝ ꯅꯪ ꯄꯩꯁꯥꯒꯤꯗꯤ ꯀꯩꯝꯇ ꯑꯜꯂꯨꯃꯤꯗ
ꯑꯥ ꯑꯩꯈꯣꯏ ꯅꯨꯃꯤꯠ ꯀꯩꯅꯣꯃꯨꯛ ꯂꯩꯅ ꯍꯥꯏꯌꯦ ꯅꯨꯃꯤꯠ ꯇꯔꯥꯃꯉꯥꯅꯤꯃꯨꯛ ꯂꯩꯅ ꯍꯥꯏꯌꯦꯦ
ꯑꯣ ꯑꯗꯨꯗꯤ ꯍꯥꯏꯗꯤ ꯌꯥꯝ ꯀꯟꯅ ꯀꯨꯏꯔꯨꯕꯁꯨ ꯅꯠꯇꯦꯅꯦꯀꯣ
ꯎꯝ ꯍꯣꯏ ꯊꯥ ꯃꯈꯥꯒꯤ ꯆꯥꯡꯗꯅꯤꯗ
ꯎꯝ ꯑꯗꯨꯅꯤ ꯑꯗꯨꯅꯤ ꯍꯥꯏ ꯎꯝ
ꯑꯣ ꯃꯣꯏꯁꯦ ꯌꯥꯔꯗꯤ ꯑꯁꯥꯝꯁꯨ ꯌꯧꯁꯟꯁꯦꯅ ꯍꯥꯏꯕꯅꯦꯕꯀꯣ ꯑꯗꯣ ꯃꯦꯘꯂꯌꯥꯗꯒꯤꯅ ꯑꯁꯥꯝꯗ ꯐꯥꯎꯕꯗꯤ ꯀꯩꯁꯨ ꯀꯨꯏꯗꯦꯕ ꯄꯨꯡ ꯑꯍꯨꯝꯃꯨꯛ ꯁꯨꯥꯏ ꯄꯨꯡ ꯑꯨꯝꯨꯛꯇꯪ ꯁꯨꯃꯥꯏꯅ ꯆꯪ ꯃꯥꯜꯂꯦ
ꯑꯣ
ꯑꯗꯣ ꯏꯆꯦꯒꯤ ꯀꯔꯤ ꯂꯩꯔꯣ ꯍꯥꯏꯅꯣ ꯑꯩꯅ ꯍꯜꯂꯛꯄꯗ
ꯑꯁ ꯑꯩꯗꯤ ꯀꯔꯤ ꯍꯥꯏꯁꯦ ꯍꯥꯏꯗꯤ ꯀꯩꯁꯨ ꯊꯣꯏꯗꯣꯛꯄꯕꯨꯗꯤ ꯂꯩꯇꯦ ꯑꯗꯣ ꯑꯩꯒꯤ ꯁ꯭ꯀꯨꯜ ꯆꯠꯄꯗ ꯁꯦꯠꯅꯅꯕ ꯅꯪꯅꯁꯨ ꯑꯗꯨꯝ ꯈꯔ ꯌꯦꯡꯉꯒ ꯑꯩꯈꯣꯏ ꯀꯨꯔꯇꯤꯒꯨꯝꯕ ꯑꯗꯒꯤ ꯑꯗꯨꯒꯨꯝꯕ ꯑꯣꯏꯅ ꯑꯗꯨꯝ ꯈꯔ ꯌꯦꯡꯉꯛꯑꯣꯁꯦ ꯌꯥꯝ ꯀꯟꯅ ꯍꯦꯛ ꯌꯦꯡꯉꯨꯔꯅꯨ ꯍꯥꯏꯗꯤ ꯅꯪꯒꯤ ꯑꯣꯏꯅ ꯂꯩꯅꯤꯡꯕ ꯈꯣꯠꯄꯗꯣ ꯁꯨꯃꯥꯏꯅ ꯂꯩꯕꯤꯔꯛꯑꯣ ꯑꯗꯒꯤ ꯑꯩꯈꯣꯏꯒꯤ ꯑꯉꯥꯡ ꯃꯆꯥ ꯂꯩꯕꯗ ꯁꯨ ꯖꯔꯒ ꯑꯉꯥꯡꯒꯤꯗ ꯑꯣꯏꯅ ꯍꯥꯏꯗꯤ ꯈꯔ ꯍꯔꯥꯎꯖꯅꯕ ꯁꯥꯟꯅꯄꯣꯠ ꯐꯤꯔꯣꯟ ꯆꯥꯔꯣꯟ ꯍꯥꯏꯗꯤ ꯃꯣꯏꯒꯤ ꯑꯣꯏꯅ ꯈꯔ ꯅꯝꯅ ꯂꯩꯕꯤꯔꯛꯑꯣ
ꯎꯝ ꯍꯣꯏ ꯑꯗꯣ ꯃꯣꯏ ꯃꯐꯝ ꯀꯩꯅꯣꯃꯨꯛ ꯆꯠꯅ ꯍꯥꯏꯌꯦ ꯃꯐꯝ ꯇꯔꯥꯃꯨꯛ ꯆꯠꯅ ꯍꯥꯏꯌꯦ ꯅꯪꯕꯨ ꯅꯪꯒꯗ꯭ꯔꯥ ꯈꯪꯗꯦ ꯃꯣꯏꯅ ꯇꯧꯔꯤ ꯄ꯭ꯂꯥꯟꯁꯦ
ꯑꯣ ꯍꯣꯏ ꯍꯣꯏ ꯑꯗꯣ ꯑꯗꯨꯝ ꯃꯣꯏꯁꯨ ꯅꯪꯅꯕꯕꯨꯗꯤ ꯑꯗꯨꯝ ꯁꯠꯂꯛꯀꯗꯕꯨꯗꯤ ꯑꯣꯏꯔꯝꯒꯅꯤꯗ
ꯎꯝ ꯅꯣꯡꯃꯗ ꯀꯌꯥꯃꯨꯛ ꯆꯠꯄ ꯉꯝꯗꯣꯏꯅꯣ ꯈꯪꯗꯦ ꯇꯧꯔꯤꯁꯦ
ꯎꯝ
ꯆꯗꯣꯏꯅ ꯑꯁꯤꯖꯤꯛ ꯌꯥꯝ ꯆꯠꯅꯤꯁꯦ ꯑꯩꯀꯂ ꯍꯥꯏꯒ ꯆꯦꯔꯥ ꯄꯨꯟꯖ ꯖꯤꯅ ꯂꯩꯕꯗꯣ ꯑꯗꯨꯗꯣ ꯑꯣꯗꯅꯦꯕ ꯑꯩꯅ ꯌꯥꯝ ꯆꯠꯅꯤꯡꯉꯤꯁꯦ ꯍꯧꯖꯤꯛ ꯑꯩ ꯐꯣꯟꯗ ꯎꯕ꯭ꯔ ꯎꯅꯦ ꯀꯣ ꯑꯁ ꯌꯥꯝ ꯐꯖꯩꯌꯦ ꯏꯁꯤꯡꯒꯗꯣ ꯐꯖꯅ ꯀꯩꯅ ꯇꯧꯔꯒ
ꯑ ꯑꯗꯨ ꯑꯣ ꯍꯥꯏꯗꯤ ꯅꯍꯥ ꯑꯣꯏꯔꯤꯀꯥꯟꯗ ꯆꯠꯄ ꯌꯥꯔꯦ ꯀꯥꯟꯗ ꯆꯠꯍꯧꯒꯗꯕꯅꯤ
ꯎꯝ
ꯎꯝ
ꯑꯗꯨꯅ ꯑꯩꯁꯨ ꯑꯁ ꯍꯟꯗꯛꯇꯀꯤ ꯇꯥꯟ ꯆꯥꯗꯦ ꯑꯝꯇ ꯌꯥꯎꯍꯧꯔꯒꯦꯅ
ꯑꯣ ꯌꯥꯍꯧꯔꯣ ꯌꯥꯍꯧꯔꯣ ꯍꯟꯗꯛꯇꯤ
ꯎꯝ ꯑꯗꯨꯗꯤ ꯁꯨꯃꯥꯏꯅ ꯇꯧꯔꯁꯦ ꯑ ꯃꯣꯏ ꯑꯦꯗꯚꯥꯟꯁ ꯄꯝ ꯃꯥꯜꯦꯉꯣꯟ ꯑꯕ ꯈꯔꯁꯦ ꯑꯁꯤ ꯑꯦꯗꯚꯥꯟꯁ ꯄꯤꯊꯣꯛꯈ꯭ꯔꯒꯦꯕꯀꯣ ꯑꯗꯨꯗꯨꯒ ꯍꯌꯦꯡ ꯑꯩꯅ ꯂꯒꯦꯖ ꯑꯆꯧꯕ ꯂꯥꯛꯄꯗꯣ ꯑꯗꯨꯗ ꯑꯗꯨꯝ ꯄꯩꯁꯥꯗꯣ ꯀꯦꯁꯇ ꯑꯣꯏꯅ ꯄꯤꯌꯣꯕꯀꯣ ꯑꯦꯀꯥꯎꯟꯗ ꯀꯥꯞ ꯐꯁꯦ ꯐꯔ ꯃꯥꯜꯂꯦꯅ ꯍꯥꯏꯔꯛꯑꯦꯕ ꯃꯣꯏꯅ ꯔ ꯀꯦꯁ ꯄꯥꯝꯃꯦ ꯀꯦꯁ ꯑꯣꯏꯅ ꯄꯤꯔꯣꯅ ꯍꯥꯏꯔꯦ ꯑꯗꯨꯗꯤ ꯑꯩ ꯌꯨꯝꯗ ꯂꯥꯛꯑꯀꯥꯟꯗ ꯀꯣ
ꯎꯝ
ꯀꯦꯁ ꯑꯗꯨꯝ ꯄꯤꯔꯛꯑꯒꯦ ꯑꯗꯣ ꯏꯆꯦꯗꯤ ꯍꯥꯟꯅ ꯐ꯭ꯂꯥꯏꯠ ꯇꯣꯡꯕꯒꯤ ꯑꯦꯛꯁꯄꯤꯔꯤꯌꯦꯟꯁ ꯂꯩꯕꯅꯤꯅ ꯐ꯭ꯂꯥꯏꯠ ꯇꯣꯡꯕꯁꯦ ꯀꯃꯥꯏ ꯀꯃꯥꯏꯅ ꯇꯧꯒꯦ ꯑꯁ ꯑꯩꯗꯤ ꯀꯤꯖꯒꯦ ꯀꯤꯖꯒꯦ ꯇꯧꯏ ꯍꯥꯏꯕ ꯑꯝꯇ ꯇꯣꯡꯗ꯭ꯔꯤꯝꯅꯦ
ꯍꯣꯏ ꯑꯗꯣ ꯑꯍꯥꯟꯕꯥꯏ ꯇꯣꯡꯕ ꯍꯥꯏꯁꯦ ꯀꯩꯁꯨ ꯀꯤꯅꯤꯡꯉꯥꯏ ꯑꯣꯏꯗꯦꯗ ꯍꯥꯏꯕ ꯗꯤ ꯐꯂꯒ ꯃꯣꯏꯒꯤ ꯍꯥꯏꯗꯤ ꯀꯦꯚꯟ ꯀ꯭ꯨ ꯑꯦꯌꯥꯔ ꯍꯣꯁꯇꯦꯁ ꯀꯩꯀꯥꯁꯨ ꯑꯗꯨꯝ ꯃꯌꯥꯝ ꯂꯩꯗꯅ ꯀꯣ ꯃꯣꯏꯅꯁꯨ ꯍꯥꯏꯗꯤ ꯅꯪꯅ ꯀꯔꯤꯒꯨꯝꯕ ꯑꯃ ꯅꯨꯡꯉꯥꯏꯇ ꯑꯗꯨꯒ ꯈꯨꯗꯣꯡꯊꯤꯕ ꯑꯃ ꯅꯪꯉꯣꯟꯗ ꯄ꯭ꯔꯣꯕ꯭ꯂꯦꯝ ꯑꯃ ꯂꯩꯔꯛꯄ ꯀꯥꯟꯗ ꯃꯣꯏꯅꯁꯨ ꯑꯗꯨꯝ ꯐꯖꯅ ꯃꯇꯦꯡ ꯄꯥꯡꯕꯅꯦꯕꯀꯣ ꯑꯗꯨꯅ ꯀꯩꯁꯨꯁꯨ ꯍꯦꯟꯅ ꯈꯜꯂꯨꯅꯨ ꯁꯦ ꯅꯪꯅ ꯁꯨꯝ ꯍꯥꯏꯗꯤ ꯃꯈꯥꯗ ꯅꯠꯇ ꯅꯝꯅ ꯆꯠꯈꯤꯕꯁꯦ ꯁꯤꯁꯤꯅꯅꯦ ꯑꯗꯣ ꯀꯩꯝꯇ ꯍꯦꯟꯗꯅ ꯈꯜꯂꯨꯅꯨ ꯑꯗꯨꯝ ꯃꯣꯏꯁꯨ ꯑꯗꯨꯝ ꯐꯖꯅ ꯃꯇꯦꯡ ꯄꯥꯡꯉꯛꯄꯅꯦ ꯅꯪꯅ ꯀꯩꯒꯨꯝꯕ ꯅꯨꯡꯉꯥꯏꯇꯕ ꯈꯣꯠꯇꯕ ꯂꯩꯔꯒꯁꯨꯀꯣ
ꯎꯝ ꯑꯗꯣꯅ ꯅꯨꯡꯉꯥꯏꯕ ꯅꯠꯇ꯭ꯔꯣ ꯐ꯭ꯂꯥꯏꯠ ꯇꯣꯡꯕꯁꯦ
ꯑꯁ ꯅꯨꯡꯉꯥꯏ ꯅꯨꯡꯉꯥꯏ ꯍꯥꯏꯕꯗꯤ ꯃꯈꯥꯗ ꯆꯠꯄꯒꯤꯁꯨ ꯅꯨꯡꯉꯥꯏꯕ ꯂꯩ ꯑꯗꯒꯤ ꯃꯊꯛꯀꯤ ꯆꯠꯄꯒꯤꯁꯨꯀꯣ ꯑꯩꯈꯣꯏꯒꯤ ꯃꯊꯛꯇꯒ ꯇꯣꯡꯕꯁꯤꯗ ꯑꯗꯒꯤ ꯑꯩꯈꯣꯏ ꯍꯥꯏꯅ ꯀꯣꯏꯔꯛꯄꯁꯤꯗ ꯑꯩꯈꯣꯏꯒꯤ ꯂꯣꯛꯇꯥꯛꯀꯁꯦ ꯎꯕ ꯂꯣꯛꯇꯥꯛꯀꯁꯦ ꯎꯕ ꯀꯥꯟꯗꯀꯣ ꯑꯁ ꯈꯪꯗꯦ ꯌꯥꯝꯅ ꯑꯩꯈꯣꯏꯒꯤ ꯏꯔꯝꯗꯝ ꯀ ꯑꯣꯏꯖꯕꯒꯀꯣ ꯑꯁ ꯌꯥꯝ ꯅꯨꯡꯁꯤꯕ ꯄꯥꯎꯕꯗꯣ ꯅꯪꯁꯨ ꯍꯟꯗꯛꯇꯤ ꯈꯪꯉꯅꯤ ꯍꯥꯏꯗꯤ ꯆꯠꯠꯇꯧꯔꯕꯅꯤꯅꯀꯣ ꯌꯥꯝ ꯅꯨꯡꯉꯥꯏꯕꯅꯤꯗ ꯍꯥꯏꯗꯤ ꯏꯆꯦ ꯍꯣꯏꯁꯨ ꯅꯍꯥꯟ ꯋꯥꯏ ꯅꯍꯥ ꯑꯣꯏꯔꯤꯀꯥꯟꯗꯗꯤ ꯌꯥꯝ ꯆꯠꯂꯛꯑꯦ ꯑꯗꯣ ꯍꯧꯖꯤꯛꯇꯤ ꯍꯥꯏꯗꯤ ꯑꯗꯨꯝ ꯈꯔ ꯑꯍꯟꯁꯨ ꯑꯣꯏꯁꯜꯂꯛꯑꯕꯅꯤꯅ ꯑꯗꯨꯝ ꯑꯗꯨꯃꯥꯏꯅ ꯅꯣꯏꯒꯤ ꯑꯗꯨꯃꯥꯏꯅꯃꯛꯇꯤ ꯍꯥꯏꯗꯤ ꯆꯠꯅꯤꯡ ꯈꯣꯠꯅꯤꯡꯕꯁꯦ ꯏꯆꯦ ꯏꯁꯥꯗꯁꯨ ꯀꯌꯥ ꯐꯥꯎꯗ꯭ꯔꯦ ꯑꯗꯨꯅꯅꯦ ꯏꯆꯦꯅ ꯍꯥꯏꯗꯤ ꯅꯣꯏ ꯆꯠꯄ ꯌꯥꯔꯤꯉꯩꯗ ꯑꯉꯥꯡ ꯁꯥꯅꯍꯥ ꯑꯣꯏꯔꯤꯀꯥꯟꯗ ꯆꯠꯍꯧꯅ ꯍꯥꯏꯔꯤꯁꯦ
ꯑꯗꯣ ꯑꯁ ꯑꯩꯒꯤ ꯑꯦꯛꯖꯥꯝꯁꯦ ꯍꯥꯟꯅ ꯇꯧꯊꯣꯛꯑꯒ ꯆꯠꯄ ꯍꯥꯏꯗꯤ ꯑꯁꯉꯥꯏ ꯅꯨꯡꯉꯥꯏꯇꯅꯤ ꯍꯜꯂꯛꯑꯒ ꯑꯦꯛꯖꯥꯝ ꯂꯩꯕꯁꯤꯗꯅꯤ ꯁꯤ ꯑꯩꯅ ꯊꯥꯗ ꯑꯥꯔ
ꯃꯥꯅꯦ ꯃꯥꯅꯦ ꯍꯥꯏꯗꯤ ꯑꯦꯛꯖꯥꯝꯁꯤꯃ ꯂꯣꯏꯊꯣꯛꯑꯒ ꯆꯠꯆꯔꯒꯗꯤ ꯅꯪꯁꯨ ꯍꯥꯏꯗꯤ ꯑꯥꯗ ꯀꯣꯏꯕ ꯂꯥꯡꯕ ꯋꯥꯈꯜꯗꯣ ꯂꯩꯗꯅꯀꯣ
ꯎꯝ ꯍꯣꯏ ꯌꯥꯝ ꯒ꯭ꯌꯥꯟ ꯇꯥꯅ ꯅꯨꯡꯉꯥꯏꯅ ꯆꯠꯀꯗꯕꯅꯦꯕ ꯃꯤ ꯑꯦꯛꯁꯀꯥꯔꯁꯟ ꯆꯠꯄ ꯏꯁꯇꯗꯤ ꯆꯠꯇꯨꯗ ꯇꯨꯔ ꯆꯠꯄ ꯇ꯭ꯔꯤꯞ ꯆꯠꯄ ꯍꯥꯏꯁꯤꯗꯤ ꯂꯥꯟꯒꯦꯅ ꯅꯨꯡꯉꯥꯏꯒꯦꯅ ꯆꯠꯅꯤꯡꯉꯦꯕ ꯅꯠꯇ꯭ꯔꯥ
ꯃꯥꯅꯦ ꯃꯥꯅꯦ ꯑꯗꯨ ꯅꯣꯏꯒꯤꯗꯤ ꯑꯃꯨꯛ ꯎꯝ ꯑꯣ ꯍꯥꯏꯗꯤ ꯑ ꯁꯨꯝ ꯈꯜꯂꯂꯨꯁꯦ ꯍꯥꯏꯗꯤ ꯏꯅꯥꯍꯎꯗꯤ ꯍꯥꯟꯅꯗꯒꯤ ꯐꯁꯨ ꯑꯗꯨꯝ ꯅꯪ ꯈꯔ ꯈꯔ ꯑꯗꯨꯝ ꯅꯨꯡꯇꯤꯒꯤ ꯑꯗꯨꯝ ꯈꯔ ꯈꯔ ꯆꯥꯡ ꯅꯥꯏꯅ ꯑꯗꯨꯝ ꯄꯥꯕꯅꯤꯅꯀꯣ ꯀꯥꯏ ꯑꯋꯥꯕꯨꯗꯤ ꯑꯣꯏꯔꯣꯏꯗ ꯑꯗꯒꯤ ꯑꯥꯗ ꯆꯠꯂꯒꯁꯨ ꯍꯦꯛ ꯅꯣꯡꯃꯒꯤ ꯌꯥꯝꯗ꯭ꯔꯕꯗ ꯍꯥꯏꯗꯤ ꯄꯨꯡ ꯑꯃꯃꯨꯛ ꯑꯅꯤꯃꯨꯛ ꯈꯥꯏꯗꯣꯛꯑꯒ ꯍꯥꯏꯗꯤ ꯑꯗꯨꯝ ꯂꯥꯏꯔꯤꯛꯇꯣ ꯑꯗꯨꯝ ꯈꯔ ꯈꯔ ꯑꯗꯨꯝ ꯍꯣꯠꯅꯧꯕ ꯍꯥꯏꯗꯤ ꯅꯪꯅ ꯀꯣꯏꯔꯨ ꯂꯥꯡꯉꯨꯔꯒꯁꯨ ꯀꯣ
ꯑꯗꯨꯗꯨꯗꯤꯁ ꯅꯨꯃꯤꯗꯥꯗ ꯗꯉꯥꯏꯔꯦ ꯍꯥꯏꯜꯂꯛꯑꯒ ꯑꯩ ꯍꯖꯤꯤꯟꯗꯨꯗꯤ ꯑꯗꯨꯃ ꯅꯪꯉꯒ ꯅꯨꯃꯤꯗꯥꯡ ꯍꯜꯂꯥꯞ ꯄꯥꯗꯧ ꯉꯥꯏꯔꯦ ꯅꯨꯃꯤꯗꯥꯡ ꯍꯜꯂꯥ ꯄꯥꯕ ꯍꯥꯏꯁꯨ ꯑꯁ ꯃꯣꯏꯗꯨꯅ ꯈꯪꯗ ꯍꯜꯂꯛꯄꯂ ꯇꯨꯝꯅꯤꯡꯗꯅ ꯇꯥꯔ ꯇꯨꯝꯕ ꯂꯩꯊꯣꯛꯈꯤꯕ꯭ꯔꯥ ꯈꯪꯗꯦ
ꯍꯣꯏ ꯍꯣꯏ ꯑꯗꯣ ꯅꯪ ꯍꯥꯏꯗꯤ ꯑꯅꯝꯕꯅ ꯅꯪꯅ ꯆꯠꯊꯣꯛ ꯈꯣꯠꯇꯣꯛꯇ꯭ꯔꯤꯉꯩꯗꯥ ꯌꯧꯕꯒ ꯍꯥꯏꯗꯤ ꯇꯨꯝꯕ ꯍꯧꯒꯠꯄꯁꯦ ꯇꯨꯝꯕ ꯍꯧꯒꯠꯄꯒ ꯑꯗꯨꯝ ꯅꯪ ꯕ꯭ꯔꯁ ꯀꯩꯀꯥ ꯇꯧꯊꯣꯛꯑꯒ ꯑꯗꯨꯝ ꯀꯥꯟꯗ ꯄꯥꯍꯧꯕꯅꯦ ꯗꯤ ꯐꯕꯖꯥꯠꯅꯤ ꯍꯥꯏꯕꯗꯤ ꯑꯌꯨꯛꯇ ꯍꯁꯤꯅꯗꯤ
ꯎꯝ ꯍꯣꯏ ꯍꯣꯏ ꯑꯗꯨꯕꯨꯗꯤ ꯍꯥꯏ ꯑꯗꯣ ꯃꯣꯏꯁꯦ ꯎꯝ ꯎꯝ ꯄꯥꯟꯁ꯭ꯋꯥꯗꯒꯤ ꯑꯗꯨꯝ ꯆꯠꯄ ꯍꯧꯥꯎꯅꯤꯅ ꯍꯥꯏꯌꯦ
ꯎꯝ ꯑꯗꯨꯗꯤ ꯍꯥꯏꯗꯤ ꯅꯪ ꯅꯪꯅ ꯍꯧꯒꯠꯆꯕ ꯈꯣꯠꯆꯕꯒꯤ ꯃꯇꯝꯁꯦ ꯅꯪꯅꯁꯨ ꯈꯤꯇꯪ ꯅꯁꯥꯅ ꯑ ꯁꯦꯝꯖꯕ ꯇꯥꯔꯦ ꯍꯥꯏꯗꯤ ꯄꯨꯡ ꯌꯥꯝ ꯀꯟꯅ ꯉꯟꯅ ꯍꯧꯒꯠꯇ꯭ꯔꯒꯁꯨ ꯍꯥꯏ ꯃꯔꯤ ꯅꯠꯇ꯭ꯔꯒ ꯃꯔꯤ ꯃꯈꯥꯏ ꯏꯁꯥꯗ ꯍꯧꯒꯠꯂꯒ ꯑꯗꯩ ꯅꯪꯒꯤ ꯕ꯭ꯔꯁ ꯇꯧꯒꯗꯕ ꯑꯩꯨꯝ ꯊꯖꯒꯗꯕ ꯇꯧꯔꯒ ꯑꯗꯨꯝ ꯌꯥꯝꯗ꯭ꯔꯃꯛꯁꯨ ꯄꯨꯡꯈꯥꯏꯃꯨꯛꯇ ꯑꯣꯏꯔꯁꯨ ꯃꯤꯅꯠ ꯐꯣꯔꯇꯤ ꯐꯥꯏꯚ ꯐꯤꯐꯇꯤ ꯁꯨꯃꯥꯏꯅ ꯄꯨꯡ ꯐꯥꯗ꯭ꯔꯒꯁꯨ ꯑꯗꯨꯝ ꯅꯣꯡꯃꯒꯤ ꯈꯖꯤꯛ ꯈꯖꯤꯛꯇꯤ ꯄꯥꯅꯕꯗꯤ ꯍꯣꯠꯅꯧꯕ
ꯍꯣꯏ
ꯅꯠꯇ꯭ꯔꯗꯤ ꯅꯪ ꯍꯥꯏꯗꯤ ꯀꯣꯏꯔꯣ ꯂꯥꯡꯉꯨꯔꯒ ꯍꯥꯏꯗꯤ ꯂꯣꯏꯁꯤꯜꯂꯛꯄꯗ ꯅꯪ ꯍꯌꯦꯡ ꯅꯣꯡꯃ ꯅꯣꯡꯃꯒꯤ ꯑꯗꯨꯝ ꯄꯨꯊꯍꯧꯕꯗꯨꯅ ꯍꯥꯏꯕꯗꯤ ꯑꯦꯛꯖꯥꯝꯗ ꯌꯥꯝ ꯋꯥꯅꯤꯕ
ꯍꯣꯏ ꯑꯗꯣ ꯑꯁ ꯑꯩ ꯀꯥ ꯑꯣꯏꯌꯦ ꯑꯩꯈꯣꯏꯒꯤ ꯍꯩꯅꯧꯗꯧ ꯄꯥꯜꯂꯤꯕ ꯅꯠꯇ꯭ꯔꯣ
ꯑꯦ ꯍꯟꯗꯛꯇꯤꯅꯦ ꯃꯥꯃꯥꯅ ꯊꯥ ꯍꯩꯅꯧꯗꯣ ꯌꯥꯝ ꯐꯩ ꯍꯥꯏꯗꯤ ꯄꯥꯝꯕꯤ ꯍꯥꯟꯅꯗꯤ ꯑꯅꯤ ꯑꯍꯨꯝꯈꯛ ꯄꯥꯜꯂꯒ ꯑꯃꯅꯤꯅꯤꯗꯤ ꯄꯥꯟꯗꯦꯗꯅ ꯍꯟꯗꯛꯇꯤ ꯄꯥꯝꯕꯤ ꯃꯉꯥ ꯇꯔꯨꯛꯇꯣ ꯂꯣꯏꯅꯃꯛ ꯐꯖ ꯐꯖꯅ ꯄꯥꯜꯂꯦ
ꯑꯁꯣ ꯑꯗꯨꯗꯤ ꯑꯩ ꯍꯩꯅꯧꯗꯣ ꯀꯩꯅꯣ ꯇꯧꯍꯧꯒꯦ ꯈꯔ ꯄꯨꯍꯧꯒꯦ ꯑꯩꯒꯤ ꯃꯣꯏ ꯃꯦꯘꯂꯌꯥꯗ ꯑꯩꯒꯤ ꯏꯃꯥꯟꯅꯕ ꯑꯃ ꯂꯩꯌꯦꯕꯀꯣ ꯑꯩꯅ ꯑꯩꯗꯥꯛꯀꯩꯅꯅ ꯍꯥꯏꯕꯗ ꯃꯥꯅ ꯃꯥꯡ ꯉꯥꯏꯔꯝꯗꯣꯏꯅꯦꯕ ꯑꯗꯨꯃꯥꯏꯅ ꯑꯩꯈꯣꯏ ꯃꯅꯤꯄꯨꯔꯗ ꯃꯄꯥꯟ ꯐꯩꯅꯧꯗꯣ ꯑꯗꯨꯗ ꯃꯥꯅ ꯅꯍꯥꯟꯋꯥꯏ ꯑꯩꯈꯣꯏ ꯀꯣꯅꯥꯀꯥꯟꯗ ꯀꯦꯝ ꯑꯃ ꯂꯥꯛꯄ ꯀꯥꯟꯗ ꯆꯥꯈꯤꯕꯅꯦꯕ ꯍꯧꯗ ꯌꯥꯝ ꯍꯥꯎ ꯌꯦ ꯄ ꯅ ꯍꯪꯛꯄꯅꯦꯕꯀꯣ ꯍꯧꯖꯤꯛ ꯁꯤꯖꯟ ꯃꯇꯝ ꯑꯣꯏꯕꯅꯤꯅ ꯑ ꯄꯥꯂꯦ ꯄꯨꯔ ꯀꯦꯅ ꯍꯥꯏꯒꯤꯅꯦ ꯑꯗꯣ ꯑꯩꯒꯤ ꯈꯔ ꯈꯥꯛꯑꯝꯃꯣ
ꯑꯣ ꯌꯥꯏ ꯌꯥꯏ ꯍꯥꯏꯗꯤ ꯍꯧꯖꯤꯛꯇꯣ ꯍꯩꯅꯧꯗꯣ ꯍꯣꯏ ꯍꯩꯁꯤꯡꯕꯨꯗꯤ ꯐꯖꯦ ꯂꯥꯛꯀꯣ ꯃ ꯇꯥꯃꯗꯤ ꯤ ꯑꯣꯏꯔꯦ ꯑꯗꯣ ꯅꯪ ꯂꯥꯛꯄꯒ ꯑꯗꯨꯝ ꯆꯥꯟꯅꯅꯤꯗ
ꯍꯣꯏ ꯑꯃꯨꯟꯕ ꯌꯥꯎꯔꯁꯨꯅꯦ ꯑꯦ ꯑꯃꯨꯟꯕꯗꯨꯗꯤ ꯀꯨꯏꯔꯅꯤ
ꯍꯣꯏ ꯑꯣ ꯍꯥꯏꯗꯤ ꯑꯩꯈꯣꯏꯒꯤ ꯍꯩꯅꯧꯁꯤꯗꯤ ꯆꯨꯝꯅꯒꯤꯁꯨ ꯌꯥꯎꯕꯗꯤ ꯌꯥꯎꯋꯦ ꯑꯗꯨꯒ ꯑꯆꯧꯕꯁꯤꯡꯗꯨꯗꯤ ꯍꯥꯏꯗꯤ ꯁꯪꯉꯤꯀꯥꯟꯗ ꯍꯦꯛꯛꯇꯣꯛꯑꯒ ꯍꯣꯝꯃꯒ ꯆꯥꯕꯤꯗꯨꯅꯦꯕ ꯀꯣ ꯑꯗꯨꯗꯨꯅ ꯑꯗꯨꯝ ꯆꯦ ꯑꯗꯨꯝ ꯍꯦꯛꯒ ꯑꯗꯨꯝ ꯊꯝꯖꯟꯕꯤꯔꯝꯒꯦ
ꯑꯗꯣ ꯑꯁ ꯑꯩꯗꯤ ꯗꯥꯏꯔꯦꯛ ꯎꯊꯛꯇꯒꯤ ꯃꯨꯟꯕꯗꯣ ꯑꯗꯨꯅ ꯍꯦꯟꯅ
ꯎꯝ ꯑꯦ ꯑꯗꯨꯨ ꯁꯨ ꯂꯥꯏ ꯑꯗꯨꯁꯨ ꯂꯩꯌꯦ ꯍꯥꯏꯗꯤ ꯑꯩꯈꯣꯏꯒꯤꯁꯦ ꯍꯩꯅꯧ ꯄꯥꯝꯕꯤꯁꯦ ꯃꯉꯥ ꯇꯔꯨꯛ ꯁꯨꯕꯅꯤꯅ ꯑꯗꯨꯝ ꯃꯈꯟꯁꯦ ꯂꯣꯏꯅ ꯁꯨꯔꯦꯕ ꯑꯗꯣ ꯅꯪꯅ ꯆꯥꯅꯤꯡꯉꯤꯕ ꯎꯊꯛꯇ ꯄꯥꯟꯕꯗꯣ ꯑꯗꯨꯒꯗꯤ ꯑꯁ ꯇꯤꯟꯒꯗꯤ ꯑꯃ ꯆꯥꯕꯖꯥꯠ ꯅꯠꯇꯦꯗ ꯑꯩꯈꯣꯏꯒꯤ ꯍꯩꯅꯧꯁꯤꯗꯤ
ꯎꯝ ꯑꯗꯨꯅꯦ ꯑꯗꯨ ꯈꯔ ꯐꯖ ꯐꯖꯕ ꯈꯜꯂꯒꯅꯦ ꯈꯔ ꯈꯥꯝꯃꯣ ꯑꯩꯒꯤ ꯑꯩꯅ ꯂꯥꯛꯀꯗ ꯄꯨꯡꯛꯔꯣꯗꯝ ꯅ ꯑꯗꯨ ꯁꯤꯁꯤꯡꯗꯣ ꯑꯩ ꯈꯔ ꯅꯛꯁꯜꯂ ꯂꯥꯛꯀꯦ ꯑꯣ ꯀꯦꯕ
ꯌꯥꯏ ꯌꯥꯏꯁꯦ ꯍꯥꯏꯗꯤ ꯑꯩꯈꯣꯏꯒꯤꯗꯤ ꯍꯩ ꯆꯥꯕꯤꯅꯕꯁꯨ ꯑꯩꯈꯣꯏꯅꯗꯤ ꯍꯥꯏꯗꯤ ꯂꯩꯀꯥꯏꯒꯤ ꯑꯉꯥꯡ ꯅꯨꯄꯤ ꯈꯔꯅ ꯆꯥꯕ ꯅꯠꯇꯅ ꯏꯃꯥꯈꯣꯏꯁꯨ ꯀꯨꯝꯃꯦ ꯈꯣꯠꯂꯦꯅ ꯀꯌꯥ ꯊꯣꯏꯅ ꯆꯥꯕ ꯌꯥꯗꯦꯗꯣ ꯗꯒꯁꯨ ꯍꯥꯏ
ꯖꯒ